ꯂꯣ ꯑꯥꯎ ꯇꯥ ꯇꯥꯕ꯭ꯔꯣ
ꯇꯥꯢ ꯇꯥꯢ
ꯌꯥꯝ ꯇꯞꯅ ꯇꯥꯒꯨꯝ ꯇꯧꯋꯦ
ꯑꯣ ꯅꯪꯖꯨ ꯇꯞꯄꯝꯃꯦ ꯑꯗꯣ ꯅꯪꯗꯤ ꯁꯦ ꯁꯦꯡꯅ ꯇꯥꯈꯠꯂꯦ
ꯎꯝ ꯀꯩꯗꯧꯔꯝꯃꯤꯅꯣ
ꯑꯩꯔꯣ ꯅꯣꯛꯑꯝꯃꯤꯅꯤ
ꯀꯩꯌꯦꯕꯥ
ꯅꯣꯑꯝꯃꯤꯅꯤ ꯅꯣꯑꯝꯃꯤꯅꯤ
ꯑꯦ ꯍ ꯍ ꯅꯣꯛꯑꯝꯃꯤꯅꯦꯌꯦ
ꯌꯥꯝ ꯅꯣꯛꯅꯤꯡꯉꯛꯄ ꯍꯥꯢ ꯇꯥꯔꯦ ꯅꯣꯃꯥꯢꯖꯤꯡ ꯅꯨꯃꯤꯠꯁꯦ ꯌꯥꯝ ꯅꯣꯛꯅꯤꯡꯉꯛꯄ ꯍꯥꯢ ꯇꯥꯔꯦ
ꯑꯥ ꯅꯣꯛꯑꯗꯤ ꯃꯁꯛ ꯐꯖ ꯊꯣꯛꯑꯦꯀꯥ ꯍꯥꯢꯕꯅꯤꯅꯦ
ꯃꯥꯟꯅꯦ ꯗꯛ ꯅꯪꯗꯤ ꯏꯔꯣꯢ ꯏꯔꯣꯢꯕ ꯍꯩꯕ꯭ꯔꯣ
ꯍꯥꯥ
ꯏꯔꯣꯢꯕ ꯁ꯭ꯋꯤꯝꯃꯤꯡ ꯁ꯭ꯋꯤꯝꯃꯤꯡ ꯍꯩꯕ꯭ꯔꯕ
ꯍꯩꯇꯤꯌꯦ ꯏꯔꯣꯢꯕꯗꯤ
ꯑꯣ
ꯍꯩ ꯍꯩꯕ꯭ꯔꯣ ꯅ ꯑꯍ
ꯍꯩꯌꯦ
ꯑꯥ ꯇꯝꯃꯒ ꯍꯩꯔꯤꯔꯥ ꯇ꯭ꯔꯒ ꯑꯗꯨꯝ ꯍꯩꯖꯔꯛꯏꯔꯥ
ꯊꯥꯢꯅ ꯇꯝꯒꯤꯕ ꯄꯤꯛꯏꯀꯥꯟꯗ ꯑꯗꯣ ꯑꯩꯗꯤ ꯄꯨꯈꯤꯗ ꯏꯔꯣꯢꯕꯗꯤ ꯍꯩꯇꯦ
ꯎꯝ ꯍꯨꯝ ꯍꯩꯇꯦꯗ ꯏꯔꯣꯢꯕꯒ ꯏꯔꯣꯢꯕꯗꯤ ꯂꯥꯏꯔꯗꯅꯥ ꯁꯥꯢꯀꯜ ꯊꯧꯕꯕꯨ ꯍꯩꯇ꯭ꯔꯤ
ꯍꯔꯦ ꯀ꯭ꯔꯤꯁꯅ ꯏꯁ ꯀꯩꯅꯣ ꯍꯥꯏꯖꯤꯕꯣ ꯁꯥꯏꯀꯜꯕꯣꯛꯇꯤ ꯍꯩꯕꯝ ꯊꯣꯛꯇ꯭ꯔꯣ
ꯁꯥꯢꯀꯜꯖꯦ ꯑꯍꯥꯟꯕ ꯇꯝꯕ ꯀꯥꯟꯗ ꯑꯃ ꯒꯤꯌꯥꯔꯒꯤ ꯁꯥꯢꯀꯜꯗꯣ ꯑꯗ ꯇꯝꯃꯨꯔꯦꯕ ꯑꯗꯨ ꯒ꯭ꯌꯥꯔꯒꯤ ꯍ ꯒ꯭ꯌꯥꯔꯤꯒꯤꯖꯤꯗꯤ ꯈꯔ ꯀꯩꯅꯣ ꯇꯧꯋꯦ ꯍꯥꯢꯕ ꯑꯗꯨꯗꯒꯤ ꯑꯗꯨꯝ ꯂꯣꯡꯖꯟꯕꯗꯩ ꯀꯩꯗꯒꯤ ꯇꯟꯒ꯭ꯔꯦ
ꯍꯩꯄꯥꯗꯣ ꯁꯥꯒꯅꯨ ꯍꯥꯢꯕꯅꯦꯕ ꯑꯍꯥꯟꯕ ꯊꯧꯕꯗ
ꯃꯥꯟꯅꯦ ꯍꯥꯢꯕ ꯑꯦꯍꯦ
ꯁꯝꯅ ꯍꯥꯢꯔꯕꯗ ꯕꯥꯏꯛ ꯊꯧ ꯇꯝꯃꯒ ꯍꯦꯇ ꯏꯟꯖꯤꯟ ꯑꯆꯧꯕꯗ ꯇꯧꯊꯣꯛ ꯂꯩꯈꯠꯄꯒ ꯆꯦꯟꯕꯤ ꯕꯥꯏꯛꯇ ꯇꯝꯖꯟꯕꯒꯨꯝꯕꯅꯦꯕ
ꯑꯗꯨꯅꯗꯤ
ꯑꯗꯨꯒꯤ ꯀꯩꯅꯣꯕꯧ ꯍꯩꯇ꯭ꯔꯤꯗ ꯒꯥꯔꯤꯕ ꯒꯥꯔꯤ ꯃꯆꯥꯖꯦ ꯁꯤꯖꯨ ꯍꯩꯌꯨ ꯌꯥꯗ꯭ꯔꯦ ꯍꯥꯢꯗꯤ ꯁꯥꯢꯀꯜꯗꯨꯗꯖꯨ ꯍꯩꯇ꯭ꯔꯕꯅꯤꯅ
ꯀꯤꯔꯗꯤ ꯌꯥꯔꯣꯢꯌꯦ
ꯑꯗꯨꯢꯔ ꯈꯪꯗꯤꯌꯦ ꯍꯣꯢ ꯑꯩ ꯇꯞꯗꯤ ꯇꯝꯃꯤꯅꯦꯕ ꯑꯗꯣ ꯂꯣꯡꯖꯟꯕ ꯍꯦꯟꯃꯟꯕꯒꯤꯀꯣ ꯃꯤꯗꯤ ꯑꯣꯢꯒꯤꯗꯣ ꯊꯥꯗꯣꯛꯑꯦ ꯍꯥꯢꯗꯅ ꯊꯥꯗꯣꯛꯑꯒ ꯊꯧꯅꯩꯗꯅ ꯑꯩꯒꯤꯅꯅꯦ ꯌꯦ ꯊꯧꯊꯧꯅ ꯌꯦꯠꯇꯣ ꯍꯦꯛꯇ ꯊꯥꯗꯣꯔꯦ ꯍꯥꯢꯕ
ꯑꯗꯨꯗꯨꯒꯤ ꯑꯗꯣ ꯇꯣꯛꯑꯦ
ꯌꯥꯝ ꯂꯥꯏꯗ ꯑꯩ ꯇꯝꯕꯤꯒꯦ
ꯑꯗꯨꯒꯤ ꯒꯥꯔꯤꯗꯣ ꯕꯦꯂꯦꯟꯁ ꯄꯨꯕ ꯉꯝꯗ꯭ꯔꯦ
ꯅꯪꯒꯤꯁꯤꯗꯤ ꯁꯑꯁ ꯃꯥ ꯃꯅꯤꯡꯗ ꯆꯀꯥ ꯑꯅꯤ ꯀꯩꯅꯣꯒꯤ ꯇ꯭ꯔꯦꯅꯤꯡ ꯇ꯭ꯔꯦꯅꯤꯡ ꯆꯀꯥ ꯍꯥꯞꯇ ꯌꯥꯔꯔꯣꯏ ꯒꯥꯔꯤ ꯃꯆꯥꯗꯖꯨ
ꯑꯗꯨꯗꯣ ꯊꯌꯣꯏꯅ ꯍꯥꯞꯄ ꯌꯥꯕ꯭ꯔꯥ ꯒꯥꯔꯤꯗ
ꯌꯥꯏꯑꯦ ꯑꯗꯨ ꯑꯗꯨꯗꯤ ꯇꯧꯔꯨꯔꯅꯨꯍꯦ ꯁꯥꯏꯀꯜꯗ ꯍꯥꯞꯄꯅ ꯍꯥꯞꯄꯅꯦ
ꯑꯦ ꯍꯥꯞꯄ ꯎꯏꯌꯦ ꯑꯩ ꯅꯣꯡꯃ ꯎꯏꯌꯦꯕ
ꯍꯩ ꯈꯣꯡ ꯆꯠ ꯉꯝꯗꯕ ꯃꯤꯒꯤꯅꯤ ꯑꯗꯨꯗꯤ
ꯑꯗꯣ ꯑꯩ ꯍꯩꯇ꯭ꯔꯤꯒꯩꯗꯤ ꯑꯗꯨꯃꯥꯏꯅ ꯊꯧꯕ ꯌꯥꯏꯗꯅ
ꯑꯦ ꯊꯧꯕꯝ ꯈꯪꯉꯣꯏ ꯑꯗꯨ ꯑꯗꯨ ꯍꯩꯔꯨꯔꯒꯁꯨ ꯅꯪ ꯑꯁꯦꯡꯕꯗ ꯊꯧꯕ ꯍꯩꯔꯣꯏ ꯑꯃꯨꯛ ꯃꯥꯟꯅꯗꯦ
ꯑꯣ ꯑꯗꯣ ꯑꯗꯨꯒ ꯀꯩꯅꯣ ꯑꯃꯀꯣ ꯎꯝ
ꯍꯦꯇ ꯆꯀꯥ ꯑꯍꯨꯝ ꯊꯧꯔꯒꯦꯁꯤꯅꯦ ꯃꯅꯤꯡꯗ
ꯊꯧꯔꯒꯦ ꯁꯤꯅꯦ ꯑꯗ ꯅꯣꯡꯃ ꯑꯃꯖꯨ ꯎꯏꯌꯦꯕ ꯎꯝ ꯑꯅꯧꯕ ꯃꯥꯜꯂꯦ ꯑꯗꯨꯗꯣ
ꯇꯧꯕ ꯅꯥꯀꯟꯗ ꯃꯤ ꯐꯝꯅꯕ ꯑꯃ ꯊꯝꯕꯗꯣ ꯊꯥꯏꯅꯩ ꯁꯤꯟꯃꯥꯒꯤ ꯑꯗꯥꯅ ꯇꯧꯔꯣꯗꯅ
ꯑꯗꯨꯝ ꯑꯈꯣꯏ ꯁꯤꯗ ꯐꯪꯉꯕ ꯃꯥꯜꯂꯦ ꯑꯗꯨꯒꯤ ꯀꯩꯅꯣꯗꯣ ꯃꯅꯤꯡꯗ ꯑꯅꯤ ꯐꯝꯕ ꯌꯥ ꯍꯩꯇꯕꯕꯣ
ꯃꯤꯠꯇ ꯎꯔꯛꯄ
ꯑꯥ ꯑꯩꯗꯤ ꯑꯍꯥꯡ ꯑꯍꯥꯟꯕ ꯊꯧꯕ ꯀꯥꯟꯖꯤꯗꯅꯦ ꯒꯥꯔꯤꯗꯣ ꯑꯍꯥꯟꯕ ꯊꯧꯕ ꯀꯥꯟꯁꯤꯗ ꯑꯩ ꯃꯤꯒꯤ ꯑꯦꯂꯦꯛꯇ꯭ꯔꯤꯛ ꯄꯣꯁ ꯂꯩꯕꯗꯣ ꯑꯗꯨꯗ ꯑꯩ ꯊꯣꯝꯖꯜꯂꯦꯕ
ꯑꯗꯨꯒ ꯑꯗꯣ ꯑꯩꯖꯦ ꯀꯤꯔꯦꯗꯅ ꯑꯗꯣ ꯑꯩꯖꯦ ꯈꯤꯇꯪ ꯍꯥ ꯋꯤꯛ ꯑꯅꯤ ꯑꯍꯨꯝ ꯍꯞꯇꯥ ꯑꯅꯤ ꯁꯨꯃꯥꯏ ꯂꯩꯔ ꯑꯩꯖꯦ ꯑꯃꯨꯛ ꯊꯧꯕ ꯇꯝꯕ ꯀꯥꯟꯖꯤꯅ ꯃꯤꯒꯤ ꯌꯨꯝꯗ ꯑꯃꯨꯛ ꯊꯧꯖꯜꯂꯦ
ꯈꯪꯗꯦ ꯕꯦꯂꯦꯟꯁ ꯄꯨꯕꯗꯣ ꯁꯨꯛ ꯉꯥꯝ ꯉꯝꯗꯕꯩꯔ ꯅꯠꯇ꯭ꯔꯒ ꯀꯃꯥꯏꯅꯅꯣ ꯑꯗꯒꯤ ꯂꯥꯁꯇ
ꯑꯉꯥꯡꯗꯣ ꯃꯥꯜꯑꯂꯦ ꯑꯦ ꯑꯩ ꯈꯪꯍꯧꯗꯗꯅ ꯁꯣꯏꯗꯅ ꯁꯨꯃꯥꯡ ꯌꯧꯁꯜꯂꯛꯑꯦ ꯁꯧ ꯁꯣꯔꯤ ꯑꯩ ꯑꯩ ꯂꯥꯟꯖꯔꯦꯅ
ꯑꯈꯣꯏ ꯃꯥꯁꯦ ꯍꯦꯛꯇ ꯂꯥꯎꯔꯛꯄꯗꯅꯦꯃꯤ ꯇꯧꯔꯤꯁꯦ ꯑꯗꯨꯗꯨꯒꯅꯦ ꯌꯥꯝ ꯅꯣꯛꯅꯤꯡꯕ ꯑꯝꯖꯨ ꯂꯩꯌꯦꯕ ꯈꯪꯗꯦ ꯀꯃꯥꯏ ꯄꯥꯏꯁꯜꯂꯛꯏꯅꯣ ꯄꯥꯏꯁꯜꯂꯛꯑꯦ
ꯑꯗꯨꯒ ꯅꯣꯡꯃ ꯑꯃꯖꯤꯅ ꯁꯨꯃꯥꯏꯟ ꯇꯧꯋꯦ ꯑꯥ ꯂꯝꯄꯥꯛꯅꯦ ꯑꯗꯨꯕꯨꯗꯤ ꯆꯥꯎꯋꯦ ꯑꯗꯣ ꯅꯣꯡ ꯇꯥꯒꯤꯕꯩꯗꯤ ꯅꯥꯄꯤ ꯍꯧꯔꯖꯨ ꯈꯔ ꯒꯔꯗꯤ ꯆꯣꯠꯄ
ꯍꯦꯇ ꯁꯤꯠꯈꯥꯏꯕꯤꯅꯦꯕ
ꯁꯤꯠꯄꯖꯦ ꯁꯤꯠꯄ ꯀꯧꯗꯣꯏꯔꯣ ꯑꯗꯨꯗꯣ ꯈꯪꯗꯦ ꯑꯩꯖꯦ ꯊꯧꯔꯝꯃꯦꯀꯣ ꯈꯣꯡꯒꯥꯖꯦ ꯊꯥꯡꯒꯠꯂꯒ ꯑꯗꯨꯒ ꯁꯦꯀꯦꯟ ꯐꯥꯗꯦ ꯀꯃꯥꯏꯅꯅꯣ ꯑꯗꯣ ꯑꯥ ꯂꯦꯞꯄꯝꯃꯕꯅꯦꯕ ꯂꯦꯞꯄ ꯑꯃꯨꯛ ꯖꯔ ꯂꯩꯁꯜꯂꯛꯑꯒꯅꯦ ꯑꯗꯣ ꯒꯥꯔꯤꯗꯣ ꯁꯣꯛꯇꯅꯕ ꯍꯥꯏꯅ ꯑꯩꯉꯣꯟꯗ ꯑꯣꯏꯅ ꯁꯣꯛꯅꯕ ꯇꯧꯕꯗ ꯑꯁ
ꯍꯩꯄꯥꯗꯣ ꯁꯥꯒꯅꯣ ꯍꯥꯏꯕꯅꯦꯕ ꯂꯝꯄꯥꯛꯇ ꯊꯧꯔꯖꯨ ꯑꯃꯨꯛ ꯅꯣꯡ ꯆꯨꯕ ꯖꯒꯥꯗ ꯊꯧꯖꯜꯂꯦ
ꯏꯇꯣꯝꯗꯅꯦ ꯃꯤꯅ ꯅꯠꯇꯤꯌꯦ ꯃꯤ ꯌꯥꯎꯔꯒ ꯇꯧꯗꯦꯕ ꯑꯩꯗꯣ
ꯑꯗꯨꯅꯦ ꯍꯥꯏꯖꯦ ꯍꯩꯄꯥ ꯌꯥꯝ ꯅꯁꯥ ꯅꯇꯣꯟꯗ ꯍꯩꯄꯥ ꯁꯥꯖꯕ
ꯑꯥ ꯍꯥ ꯃꯤꯗꯤ ꯁꯪꯗꯦ ꯁꯪꯗꯦ ꯍꯥꯏꯌꯦ ꯑꯗꯨꯗꯤ ꯑꯩꯗꯤ ꯑꯁ ꯊꯧꯕ ꯍꯩꯅꯤꯡꯕꯩ ꯒꯤ ꯑꯃ ꯇꯧ
ꯍꯦꯔꯥ ꯑꯩꯖꯨ ꯌꯥꯝ ꯁꯤꯗꯔꯔꯣꯏꯒꯦꯗ ꯑꯩꯖꯨ ꯇꯨꯜꯁꯤꯕꯣꯡꯗ ꯊꯧꯖꯟꯒꯦ ꯇꯧꯕ ꯌꯥꯎꯒ꯭ꯔꯦ
ꯑꯥ ꯍꯥ
ꯋꯥꯏꯁꯟꯒꯦ ꯇꯧꯗꯅ
ꯑꯗꯨꯅꯦ ꯑꯩꯖꯨ ꯈꯜꯂꯝꯃꯤꯅꯦ ꯍꯧꯖꯤꯛ ꯅꯪꯅ ꯍꯥꯏꯔꯝꯕꯗꯣ ꯆꯀꯥ ꯑꯅꯤ ꯍꯥꯏ
ꯑꯦꯍꯦ ꯌꯥꯔꯦ ꯑꯗꯨ ꯇꯧꯔꯨꯔꯅꯨ ꯑꯩ ꯍꯥꯏꯔꯛꯀꯦꯁꯦ ꯌꯥꯝꯅ ꯇꯝꯅꯤꯡꯉꯒ ꯗꯤ ꯑꯩꯒ ꯅꯣꯡꯃ ꯂꯝꯄꯥꯛ ꯆꯠꯁꯦ
ꯑꯥ
ꯌꯥꯝ ꯅꯨꯡꯉꯥꯏꯅ ꯇꯝꯕꯤꯒꯦ ꯀꯩꯝꯇ
ꯑꯥ ꯍꯤ ꯍꯤ ꯍꯤ ꯍꯤ ꯑꯗꯣ ꯀꯩꯒꯤꯅꯣ ꯈꯪꯗꯦꯉꯣ ꯑꯩꯗꯤ ꯈꯨꯠ ꯊꯥꯗꯣꯛꯏꯗꯨ ꯍꯦꯛꯇ ꯑꯗꯨ ꯄꯥꯈꯠꯄꯩ ꯃꯥꯜꯂꯦꯀꯣ
ꯀꯩꯒꯤꯅꯣꯕ ꯈꯨꯠ ꯊꯥꯗꯣꯔꯛꯏꯖꯦ ꯅꯪ ꯅꯪꯒꯤ ꯅꯪ ꯅꯪꯒꯤꯖꯦ ꯑꯃ ꯁꯔꯀꯁꯀꯤ ꯁꯥꯏꯀꯜ ꯈꯨꯊꯧꯗꯨꯔꯕ ꯄꯥꯝꯃꯤꯖꯦ ꯈꯨꯠ ꯊꯥꯗꯣꯛꯑ ꯄꯨꯛꯊꯧ ꯊꯧꯕꯗꯣ ꯍꯥ ꯍꯥ
ꯍꯥꯏꯔꯤꯅꯦꯀꯣ ꯃꯤꯉꯣꯟꯗ ꯃꯤꯒꯤꯗꯤ ꯑꯥꯏ ꯑꯣꯏꯗꯣ ꯊꯥꯗꯣꯛꯑꯒ ꯑꯗꯨꯝ ꯊꯧꯕꯒ ꯉꯝꯃꯦ ꯑꯗꯣ ꯑꯩꯖꯤꯅ ꯌꯦꯠꯁꯦ ꯍꯦꯛꯇ ꯊꯥꯗꯣꯛꯈꯤꯌꯦꯅ ꯍꯥꯏꯗꯣꯏꯅꯦꯕ
ꯅꯣꯏ ꯅꯣꯏꯒꯨꯝꯕ ꯗ꯭ꯔꯥꯏꯚꯔꯖꯤꯡꯖꯤꯅꯦ ꯁꯤꯖꯤꯅꯅꯦ ꯃꯤꯡꯆꯠ ꯊꯤꯍꯜꯂꯤꯖꯦ ꯑꯈꯣꯏ ꯑꯈꯣꯏ ꯅꯨ ꯄꯥꯒꯩ ꯊꯧꯕ ꯀꯥꯟꯗ ꯅꯨꯄꯤ ꯗ꯭ꯔꯥꯏꯚꯔ ꯎꯕꯗ ꯀꯤꯅ ꯀꯤꯅ ꯂꯥꯞ ꯂꯥꯞ ꯊꯧꯖꯔꯤꯗꯨꯗꯤ ꯊꯧꯖꯔꯤꯗꯨ
ꯑꯥ ꯑꯩ ꯏꯁ ꯑꯗꯨꯗꯒꯤ ꯑꯗꯨ ꯑꯗꯨꯒꯤ ꯅꯨꯃꯤꯠꯇꯣ ꯑꯗꯒꯤ ꯑꯩ ꯒꯥꯔꯤ ꯁꯨꯛ ꯊꯦꯡ ꯊꯦꯡꯗ꯭ꯔꯕꯅꯤ
ꯀꯤꯕꯗꯣ ꯍꯥ
ꯎꯝ ꯀꯤꯕꯗꯣ
ꯃꯇꯣꯟꯗꯒ ꯉꯪꯉꯛꯀꯗꯧꯒ ꯃꯥꯟꯕ꯭ꯔ ꯊꯦꯡꯕꯗ
ꯍꯥ ꯍꯤ ꯑꯗꯨꯒꯤ ꯍꯥꯏꯔꯒ ꯑꯉꯥꯡ ꯑꯉꯥꯡ ꯃꯆꯥꯥꯏ ꯇꯥꯏꯞꯇꯅꯦ ꯁ꯭ꯇꯦꯟ ꯍꯥꯟꯅ ꯁ꯭ꯇꯦꯟ ꯗꯕꯜ ꯁ꯭ꯇꯦꯟ ꯇꯧꯔ ꯊꯝꯕ ꯒꯥꯔꯤꯗꯣ
ꯑꯥ
ꯑꯗꯩꯗ ꯀꯥꯈꯠꯂꯦ ꯑꯗꯨꯗꯨꯒꯅꯦ ꯂꯩꯈꯠ ꯂꯩꯗꯥꯗꯣ ꯁꯨꯝ ꯁꯥꯟꯅꯕ ꯈꯪꯍꯧꯗꯕꯤꯗꯃꯨꯛꯖꯨ ꯖꯔ ꯇꯧꯒ꯭ꯔꯤꯅꯦ ꯑꯗꯨꯗꯣ
ꯅꯣꯛꯅꯤꯡ ꯖꯥꯠꯅꯤ ꯑꯩꯗꯤ ꯄꯥꯈꯠꯂꯦꯃꯤ ꯁ꯭ꯇꯥꯔꯠ ꯍꯦꯛ ꯇꯧꯔꯛꯄꯗ
ꯅꯠꯇꯦ ꯃꯤꯒꯤ ꯏꯃꯨꯡ ꯌꯧꯕꯩꯗꯣ ꯌꯥꯝ ꯅꯣꯛꯅꯤꯡꯉꯦ ꯑꯩꯗꯤ ꯑꯩ ꯈꯜꯂꯤꯕꯅꯤ ꯍꯧꯖꯤꯛꯁꯦ
ꯁꯤꯟꯃꯥꯗꯒ ꯅꯝꯊꯣꯛꯑꯗꯤꯕ ꯍꯥ
ꯎꯝ
ꯑꯦ ꯑꯗꯨ ꯍꯥꯏꯔꯒ ꯑꯩꯈꯣꯏ ꯏꯗꯣꯝꯆꯥꯁꯨ ꯒꯥꯔꯤ ꯑꯆꯧꯕ ꯇꯝꯕꯗ ꯃꯤꯒꯤ ꯌꯦꯟ ꯀꯛꯐꯝꯗ ꯊꯧꯖꯤꯜꯂꯨꯔꯤꯅꯦ
ꯑꯦꯌꯥ
ꯀꯅꯥꯝꯇꯕꯨꯗꯤ ꯁꯣꯛꯍꯧꯗꯦ ꯑꯗꯣ ꯑꯁꯣꯝ ꯄꯩꯁꯥ ꯄꯤꯅꯔꯤꯅꯦ ꯃꯣꯏ ꯀꯩꯅꯣ ꯇꯧꯕꯒꯤ ꯗꯨꯀꯥꯟ ꯁꯣꯛꯄꯩ ꯈꯔ
ꯎꯝ
ꯕꯦꯔꯥꯅꯤꯍꯦ
ꯍꯩꯇ꯭ꯔꯗꯤ ꯍꯩꯇꯕ ꯖꯥꯠꯅꯤꯗꯀꯣ
ꯑꯦ ꯑꯗꯣ ꯍꯩꯅꯤꯍꯦ ꯀꯩꯅꯣ ꯌꯥꯝꯅ ꯂꯨꯕ ꯅꯠꯇꯦ
ꯑꯗꯨꯒꯀꯣ ꯑ ꯌꯥꯝ ꯅꯣꯛ ꯅꯤꯪꯕꯝꯁꯨ ꯍꯥꯏꯒꯦꯕ ꯑꯍꯩꯕ ꯃꯤꯅꯗꯤ ꯀꯩꯁꯨꯝꯇ ꯈꯜꯂꯣꯏꯗꯣꯏꯅꯦꯕ ꯑꯩꯁꯦ ꯅꯣꯡꯃ ꯑꯟ ꯀꯩꯅꯣꯗꯒꯤ ꯂꯝꯕꯤꯗꯣ ꯂꯝꯕꯤꯗ ꯒꯥꯔꯤ ꯑꯗꯨꯝ ꯆꯦꯜꯂꯤꯗꯅ
ꯎꯝ
ꯑꯗꯨꯃꯥꯏꯅ ꯆꯦꯟꯕꯁꯤꯗ ꯑꯩꯁꯦ ꯍꯧꯖꯤꯛꯀꯤ ꯗꯣꯂꯥꯟ ꯃꯊꯛꯇꯨꯗꯒꯤ ꯑꯩꯁꯦ ꯅꯨꯃꯤꯠ ꯆꯨꯞꯄ ꯑꯃ ꯑꯩ ꯑꯗꯨꯝ ꯂꯦꯞꯄ ꯂꯩꯔꯤꯕ, ꯃꯤꯁꯦ ꯀꯃꯥꯏꯅ ꯒꯥꯔꯤ ꯊꯧꯒꯦꯅ ꯌꯦꯡꯕꯗ ꯑꯗꯨꯗꯨꯒ ꯑꯉꯥꯡ ꯃꯆꯥ ꯄꯤꯛꯇ ꯄꯤꯛꯏꯕꯒꯁꯨ ꯊꯧꯕ ꯊꯧꯋꯦ ꯍꯥꯏꯕ ꯕꯥꯏꯛꯇꯣ
ꯑꯗꯨ ꯀꯜꯂꯛꯄ꯭ꯔꯕ
ꯑꯗꯒꯤ ꯑꯩꯅ ꯑꯣ ꯃꯣꯏꯁꯦ ꯁꯨꯃꯥꯏꯅ ꯊꯧꯕꯅꯤꯅꯦ ꯀꯥꯏꯅ ꯋꯥꯈꯜꯁꯤꯗꯗꯤ ꯍꯩꯈ꯭ꯔꯕꯅꯦꯕ ꯑꯗꯨꯒ ꯄ꯭ꯔꯦꯛꯇꯤꯁ ꯑꯣꯏꯅ ꯄ꯭ꯔꯦꯛꯇꯤꯀꯦꯜ ꯑꯣꯏꯅ ꯇꯧꯕ ꯀꯥꯟꯗꯗꯤ ꯍꯩꯔꯝꯗꯕ
ꯑꯩ ꯍꯥꯏꯔꯛꯀꯦ ꯅꯪꯗꯣ ꯊꯧꯕ ꯀꯥꯟꯗꯅꯦ, ꯃꯪꯉꯒ ꯑꯗꯨ ꯑꯣꯏ ꯅꯤꯡꯁꯤꯡ ꯂꯩꯕꯒꯤꯅꯦ ꯊꯧꯕꯗ ꯐꯣꯀꯁ ꯇꯧꯗꯕꯩꯅꯦ
ꯎꯝ
ꯃꯤꯗꯤ ꯀꯃꯥꯏ ꯊꯧꯔꯝꯒꯅꯤꯗꯣ ꯈꯟ ꯂꯩꯔꯤ ꯀꯥꯟꯗ ꯅꯁꯥꯅ ꯊꯧꯕꯗꯣ ꯌꯦꯡꯁꯤꯜꯂꯧ
ꯍꯣꯏ ꯑꯗꯨ ꯃꯤꯅ ꯊꯧꯕ ꯎꯕ ꯀꯥꯟꯗꯗꯤ ꯌꯥꯝ ꯂꯥꯏꯕ ꯃꯥꯜꯂꯦ
ꯑꯦ ꯃꯤ ꯍꯩꯕꯩꯅꯤ ꯀꯩꯅꯣ
ꯎꯝ
ꯅꯪꯁꯨ ꯍꯩꯔꯛꯑꯗꯤ ꯂꯥꯏꯔꯛꯀꯅꯤꯌꯦ ꯀꯩꯅꯣꯅꯦ
ꯍꯩꯗꯧ ꯃꯥꯟꯗ꯭ꯔꯦꯗ
ꯑꯗꯥꯏꯅ ꯈꯜꯂꯒꯗꯤ ꯌꯥꯔꯔꯣꯏ
ꯑꯗꯨ ꯀꯩꯅꯣ ꯇꯧꯕ꯭ꯔꯥ ꯒꯥꯔꯤ ꯍꯩꯕꯁꯦ ꯍꯥꯏꯠ ꯑ ꯍꯥꯏꯠꯇꯣ ꯌꯥꯝ ꯋꯥꯡꯗ꯭ꯔꯗꯤ ꯌꯥꯝ ꯋꯥꯅ ꯊꯣꯛꯄ꯭ꯔꯕ
ꯀꯅꯥ ꯍꯥꯏꯅꯣꯍꯦ ꯏꯅꯦꯝ ꯅꯦꯝꯕ ꯅꯨꯄꯤꯅ ꯑꯥ ꯋꯥꯡꯇ꯭ꯔꯤꯛ ꯋꯥꯡꯕ ꯕꯥꯏꯛꯀ ꯊꯧꯕ ꯌꯥꯎꯏ ꯀꯩꯅꯣ
ꯕꯥꯏꯛꯅꯦ ꯍꯥꯏꯁꯦ ꯁ꯭ꯀꯨꯇꯤꯒ ꯅꯠꯇꯦ ꯕꯥꯏꯛꯅꯦ ꯑꯩꯅꯥ ꯍꯥꯏꯁꯦ
ꯑꯌꯥ
ꯑꯗꯨꯒꯅꯦ ꯈꯥꯝꯃꯝꯗꯥꯏꯗ ꯑꯗꯨ ꯍꯩꯕ ꯑꯃ ꯗꯔꯀꯥꯔ ꯇꯥꯏꯌꯦꯕ ꯈꯥꯝꯃꯝꯗꯥꯏꯗ ꯌꯥꯝ ꯅꯦꯝꯕ ꯃꯤ ꯑꯣꯏꯔꯒꯗꯤ ꯑꯥ ꯅꯥꯀꯟꯒꯤ ꯆꯥꯡ ꯐꯟ ꯆꯣꯡꯊꯗ ꯌꯥꯔꯣꯏꯕ ꯍꯥꯏꯕꯗꯤ ꯅꯠꯇꯗꯤ ꯉꯥꯛꯄꯗꯣ ꯈꯤꯇꯪ ꯐꯔꯛ ꯇꯥꯕꯗꯣ ꯑꯗꯣ ꯍꯩꯅꯤ ꯀꯩꯅꯣ ꯌꯥꯝ ꯂꯥꯏ
ꯑꯩ ꯀꯩꯅꯣ ꯇꯧꯋꯦꯕ ꯑꯩꯗꯣ ꯍꯥꯏꯠꯇꯣ ꯌꯥꯝ ꯋꯥꯡꯗꯝꯅꯤꯅꯅꯦ ꯒꯥꯔꯤꯗ ꯆꯪꯒ꯭ꯔꯀꯥꯟꯗ ꯎꯗꯕꯤꯗꯣ ꯇꯧꯋꯦꯕ
ꯑꯩ ꯅꯣꯛꯅꯤꯡꯗꯅ ꯅꯣꯛꯄ ꯅꯠꯇꯦꯀꯣ ꯁꯨꯝ ꯃꯤꯠꯇ ꯎꯔꯛꯄꯩꯅꯤ ꯁꯝꯅ ꯍꯥꯏꯔꯕꯗ ꯑꯩ ꯏꯃꯥꯟꯅꯕ ꯑꯝ ꯂꯩꯔꯝꯃꯦꯕ ꯃꯥꯖꯦ ꯚꯔꯅꯥꯠ ꯊꯧꯋꯦꯕꯀꯣ
ꯑꯥ
ꯃꯥꯅ ꯁꯤꯠꯁꯦ ꯐꯅ ꯂꯩꯈꯠꯂꯖꯨ ꯃꯥꯅ ꯍꯦꯛ ꯇꯣꯡꯒꯤꯕꯗ ꯊꯣꯡꯅꯥꯎ ꯃꯊꯛꯇ ꯎꯗꯕꯗꯣ ꯊꯣ ꯊꯣꯡꯅꯥꯎ ꯃꯊꯛꯇ ꯎꯗꯕꯗꯣ
ꯑꯥ
ꯑꯗꯨ ꯎꯔꯛꯄ ꯍꯥꯏꯇꯥꯔꯦ ꯃꯤꯠꯇ
ꯇꯞꯅ ꯇꯥꯒ꯭ꯔꯦ
ꯑꯣ ꯏꯃꯥꯟꯅꯕ ꯑꯝ ꯂꯩꯌꯦꯕ
ꯑꯥ
ꯃꯥꯖꯦ ꯚꯔꯅꯥ ꯊꯧꯋꯦꯕ ꯃꯥꯖꯨ ꯀꯌꯥ ꯋꯥꯡꯗꯦꯕ
ꯑꯥ
ꯑꯧꯗ ꯃꯥꯅ ꯐꯅ ꯁꯤꯠꯇꯨ ꯂꯩꯈꯠꯂꯒꯖꯨ ꯃꯥꯅ ꯇꯣꯡꯉꯛꯄ ꯀꯥꯟꯗ ꯊꯣꯡꯅꯥꯎ ꯊꯣꯡꯅꯥꯎ ꯌꯧꯗꯕꯗꯣ
ꯑꯁ
ꯑꯗꯨ ꯅꯤꯡꯖꯪꯉꯛꯄ ꯍꯥꯏ ꯇꯥꯔꯦ ꯑꯗꯨꯒꯤ ꯅꯣꯛꯅꯤꯡꯉꯛꯄꯅꯤꯗ ꯑꯇꯩ ꯅꯠ
ꯑ
ꯀꯩꯁꯨ ꯀꯥꯏꯗꯦꯗ ꯍꯤꯜ ꯈꯔ ꯋꯥꯡꯕ ꯇꯣꯡꯉꯒ ꯑꯗꯨꯝ ꯊꯧꯕ ꯌꯥꯅꯤ ꯒꯥꯔꯤ ꯑꯆꯧꯕꯒꯗꯤ
ꯎꯝ
ꯀꯩꯑꯕ ꯄ꯭ꯂꯦꯠꯐꯣꯝ ꯍꯤꯜ ꯍꯥꯏꯗꯥꯏꯅꯦ ꯅꯣꯏꯒꯤ
ꯍꯥꯥ
ꯈꯔ ꯍꯤꯜ ꯈꯔ ꯄꯥꯛꯄꯗꯣ
ꯑꯧ ꯕ꯭ꯂꯣꯛ ꯍꯥꯏꯕꯅꯦ
ꯑꯥ ꯑꯗꯨ ꯕ꯭ꯂꯣꯛꯇꯣ ꯇꯣꯡꯉꯒ ꯑꯗꯨꯝ ꯊꯧ ꯀꯩꯗꯧꯔꯒꯦ ꯀꯩꯗꯧꯗꯣꯏꯅꯣ
ꯇꯝꯒꯦ ꯇꯝꯒꯦ ꯈꯜꯂꯀꯥꯟꯗ ꯅꯣꯡꯖꯤꯖꯨ ꯑꯃꯨꯛ ꯆꯨꯔꯛꯑꯦꯕ
ꯍꯦꯠꯇ ꯇꯝꯗ ꯑꯩ ꯌꯥꯝ ꯇꯥꯛꯅꯤꯡꯈꯠꯂꯛꯑꯦ ꯅꯪꯒꯤ ꯈꯨꯍꯥꯏꯖꯦ ꯑꯩ ꯄꯦꯜꯂꯛꯇ꯭ꯔꯦ ꯑꯩ ꯇꯥꯛꯅꯤꯡꯈꯠꯂꯦ ꯑꯁꯦꯡꯕ ꯑꯩ ꯑꯩꯅ ꯇꯥꯛꯑꯗꯤ ꯍꯩꯅꯤ
ꯑꯍꯦꯝꯕ ꯑꯩꯗꯤ ꯁꯨꯃꯥꯏꯅꯒ ꯍꯥꯏꯔꯝꯃꯕꯅꯦ ꯌꯨꯝꯗꯒꯣ ꯑꯩ ꯍꯦꯛ ꯒꯥꯔꯤ ꯊꯧꯕ ꯍꯩꯍꯟꯕꯗꯣ ꯑꯩꯅ ꯀꯩꯅꯣꯝꯃ ꯁꯣꯏ ꯂꯩꯕꯤꯅꯤ ꯀꯩꯅꯣꯝ ꯄꯤꯖꯅꯤ
ꯃꯥ ꯑꯩ ꯇꯝꯕꯤꯒꯦ ꯑꯦ ꯍꯥꯏꯔꯛꯑꯣ ꯍꯣꯔꯦꯟ ꯍꯥꯏꯔꯣ ꯑꯩ ꯇꯧꯒꯦ ꯑꯩ ꯇꯥ ꯑꯩ ꯇꯥꯛꯄꯤꯒꯦ ꯑꯩ ꯌꯥꯝ ꯄꯦꯟꯗ꯭ꯔꯦ ꯉꯁꯤ ꯁꯤ ꯂꯥꯛꯎꯔꯥ ꯅꯣꯡꯃꯥꯏꯖꯤꯡ ꯅꯨꯃꯤꯠꯇ ꯇꯥꯛꯄꯤꯌꯨꯔꯥ
ꯎꯝ ꯑꯈꯣꯏ ꯁꯤꯗꯗꯤ ꯅꯣꯡ ꯌꯥꯝ ꯀꯟ ꯆꯨꯏ
ꯑꯦ ꯅꯣꯡ ꯃꯔꯛꯇ ꯍꯦꯛꯇ ꯁꯤꯠꯂ ꯁꯤꯠꯂ ꯇꯥꯛꯑꯗꯧ
ꯑꯃꯨꯛ ꯍꯦꯟꯅ ꯈꯤꯒꯤꯕ꯭ꯔꯥ ꯈꯪꯄꯣꯠꯇꯦ ꯑꯗꯨꯗꯤ
ꯊꯧꯕ ꯅꯠꯇꯦ ꯗ꯭ꯔꯤꯐ ꯇꯧꯕ ꯇꯥꯛꯄꯤꯔꯒꯦ ꯑꯗꯨꯗꯤ ꯒꯥꯔꯤ ꯗ꯭ꯔꯤꯐ ꯇꯧꯕ
ꯑꯗꯨꯕꯨꯗꯤ ꯀꯩꯅꯣꯅꯦ ꯑꯈꯣꯏ ꯁꯤꯗꯀꯣ ꯂꯝꯄꯥꯛ ꯄꯥꯛꯇꯣ ꯂꯩꯇꯦꯕ ꯑꯥ ꯂꯝꯕꯤꯗꯣ ꯂꯝꯕꯤ ꯑꯣꯏ ꯇꯥꯔꯖꯨ ꯎꯝ ꯑꯀꯨꯠ ꯀꯨꯟꯗ ꯀꯔꯤ ꯀꯃꯥꯏ ꯍꯥꯏꯗꯣꯏꯅꯣ ꯌꯥꯝ ꯐꯠꯇꯕꯗꯣ
ꯑꯗꯨꯗꯤ ꯈꯔ ꯈꯔ ꯃꯇꯦꯛ ꯑꯃ ꯑꯩꯅ ꯊꯧꯗꯣꯛꯑꯅꯤ ꯑꯗꯨꯒ ꯂꯝꯄꯥꯛ ꯊꯤꯔꯒ ꯅꯪ ꯊꯧꯍꯟꯗꯣꯏꯅꯤ ꯀꯩꯗꯧꯔꯒꯦ ꯀꯩꯝ ꯈꯜꯂꯨꯅꯣ ꯅꯪꯒꯤꯗꯨ ꯑꯦꯛꯁꯀ꯭ꯌꯨꯁ ꯊꯤꯕ ꯃꯥꯟꯖꯜꯂꯛꯑꯦ ꯀꯩꯁꯨ ꯇꯧꯔꯣꯏ ꯒꯥꯔꯤꯗꯣ ꯅꯪꯉꯣꯟꯗ ꯆꯤꯛꯂꯛꯑꯣꯏ ꯀꯔꯤꯝ ꯈꯜꯂꯨꯅꯨ
ꯈꯪꯗꯦ
ꯖꯤꯕ ꯅꯠꯇꯦ ꯖꯤꯕ ꯅꯠꯇꯦ ꯃꯄꯨꯠ ꯊꯋꯥꯏ ꯌꯥꯎꯕ ꯖꯤꯕ ꯅꯠꯇꯦ ꯃꯥ ꯀꯔꯤꯝ ꯈꯜꯂꯨꯅꯨ
ꯎꯝ ꯒꯥꯔꯤꯅ ꯍꯦꯟꯅ ꯆꯥꯎꯋꯦꯃꯤ ꯑꯩꯉꯣꯟꯗꯒꯤ
ꯅꯪꯅ ꯂꯩꯈꯠꯄꯩꯅꯦ ꯆꯦꯜꯂꯤꯗꯣ ꯅꯪꯅ ꯂꯩꯗꯕꯩꯅꯦ ꯕ꯭ꯔꯦꯛ ꯐꯥꯏꯗꯨ
ꯕ꯭ꯔꯦꯛ ꯍꯥꯏꯔꯒ ꯕ꯭ꯔꯦꯛꯁꯨ ꯌꯥꯗ꯭ꯔꯕꯅꯦ ꯃꯅꯤꯡꯒꯤ ꯕꯔꯦꯛꯇꯣ ꯌꯥꯗ꯭ꯔꯦ ꯍꯥꯏꯌꯦ
ꯑꯗꯨꯗꯤ ꯑꯗꯨꯗꯤ ꯁꯨꯞꯅꯠꯇꯒꯤ ꯂꯨꯄꯥ ꯆꯥꯝ ꯆꯧꯉꯥ ꯑꯥ ꯆꯧꯉꯥ ꯅꯠꯇꯦ ꯂꯨꯄꯥ ꯆꯅꯤ ꯆꯍꯨꯝꯅ ꯌꯥꯕꯅꯦ ꯕ꯭ꯔꯦꯛ ꯁꯤꯟꯕ
ꯑꯗꯨꯗꯣ
ꯏ ꯑꯆꯧꯕꯒꯤꯔꯣ ꯃꯆꯥꯒꯤꯔꯣ ꯃꯆꯥꯅꯤ ꯑꯣ ꯃꯆꯥꯒꯤꯗꯤ ꯌꯥꯝ ꯊꯤꯅ ꯂꯥꯏ ꯂꯨꯄꯥ ꯆꯍꯨꯝꯅ ꯌꯥꯕꯅꯦ ꯅꯣꯏ ꯑ ꯑꯍꯟꯅ ꯑꯍꯟ ꯑꯍꯟꯅ ꯍꯥꯏꯕꯤꯔꯛꯇ꯭ꯔꯕ ꯑꯗꯨꯁꯨ
ꯑꯗꯨꯝ ꯃꯣꯏ ꯁꯦꯝꯃ ꯌꯥꯔꯅꯤ